ꯇꯥꯑꯦ ꯇꯥꯌꯦꯦ ꯑꯗꯣ ꯑ ꯀꯩꯒꯤꯅꯣ ꯈꯪꯗꯦꯀꯣ
ꯑꯩꯅ ꯉꯥꯡꯖꯕꯁꯦ ꯑꯩꯅ ꯑꯗꯨꯝ ꯇꯥꯖꯩꯌꯦ
ꯑꯣ ꯀꯃꯥꯏꯅꯔꯣ
ꯈꯪꯗꯦ ꯁꯤ ꯌꯥꯝ ꯅꯨꯡꯉꯥꯏꯇꯌꯦ
ꯐꯝꯐꯝꯗꯣ ꯈꯤꯇꯪ ꯆꯠꯊꯔꯒ ꯌꯦꯡꯉꯣ
ꯉꯁꯥꯏꯗꯒꯤꯅꯦ ꯑꯗꯨꯝ ꯁꯨꯃꯥꯏꯅ ꯇꯧꯋꯦ
ꯀꯃꯥꯏꯅ ꯑꯣꯏꯕꯖꯥꯠꯔꯣ ꯂꯥꯏ ꯂ ꯂꯩꯕꯖꯥꯠꯔꯣ ꯅꯥ ꯈꯥꯎꯗ ꯍꯣ ꯁꯥꯎꯅꯤꯅ ꯎꯝ ꯁꯝꯒꯥꯗꯣ ꯅꯪꯗꯤ ꯁꯝꯒꯁꯨ ꯌꯥꯝ ꯐꯖꯕꯅꯤꯅꯅꯦ ꯂꯥꯏꯗꯨꯅ ꯁꯝꯗꯣ ꯌꯥꯝ ꯄꯥꯝꯔꯝꯅꯤꯑ
ꯏꯁ ꯅꯪꯁꯨ ꯍꯦꯛꯇ ꯍꯥꯏꯔꯦꯗ
ꯑꯁꯦꯡꯗꯏꯅꯦ
ꯎꯝ ꯍꯌꯦꯡꯗꯤ ꯆꯨ ꯆꯥꯕ ꯆꯠꯁꯤꯗꯅ ꯌꯥꯒꯗ꯭ꯔꯣ
ꯌꯥꯏꯌꯦ ꯌꯥꯏꯌꯦ ꯆꯠꯂꯁꯦ ꯆꯠꯂꯁꯦ ꯄꯨꯡ ꯀꯌꯥꯗꯅꯣ ꯄꯨꯡ ꯀꯌꯥ ꯋꯥꯋꯥꯏꯗꯅꯣ
ꯄꯨꯡ ꯃꯔꯤꯗ ꯆꯠꯁꯦ ꯑꯦ
ꯅꯨꯡꯗꯥꯡꯒꯤ ꯃꯔꯤꯔꯣ ꯅꯠꯇ꯭ꯔꯒ ꯑꯌꯨꯛꯀꯤ ꯃꯔꯤꯔꯣ
ꯑꯌꯨꯛꯇꯅꯦ ꯆ
ꯑꯌꯨꯛꯇ ꯆꯠꯇꯣꯏꯁꯦ ꯑꯩꯗꯤ ꯌꯥꯍꯧ ꯌꯥꯝ ꯊꯦꯡꯉꯦꯕ ꯍꯧꯒꯠꯄꯁꯨ ꯉ ꯉꯝꯗꯦꯕ ꯑꯌꯨ ꯉ
ꯁꯨꯝ ꯑꯣ ꯁꯨꯃꯥꯏꯅ ꯇꯧꯁꯦꯅ ꯈꯟꯕ ꯄꯨꯡ ꯃꯔꯤꯁꯤꯗꯒꯤ ꯊꯣꯛꯑꯒꯅꯦ
ꯎꯝ
ꯅꯨꯡꯁꯥ ꯁꯥꯗꯣꯔꯛꯄꯩ ꯃꯇꯝꯗꯣ ꯊꯣꯛꯂꯛꯄꯩ ꯃꯇꯝꯗꯣ ꯑꯗ ꯆꯤꯡꯁꯦ ꯀꯥꯔꯒ ꯆꯤꯡꯊꯛꯁꯤꯗ ꯑꯩꯈꯣꯏꯁꯦ ꯑꯌꯨꯛꯀꯤ ꯑꯣꯏꯕ ꯆꯥꯅ ꯊꯛꯅꯕꯁꯦ ꯂꯣꯏ ꯆꯥꯔꯦꯗꯅ ꯅꯠꯇꯦꯌꯦ ꯑꯩꯒꯤ ꯏꯃꯥꯟꯅꯕ ꯑꯃ ꯂꯩꯕꯗꯣ ꯑꯋꯥ ꯑꯋꯥꯡꯕ
ꯑꯋꯥꯡꯕ ꯑꯃ ꯎꯝ ꯎꯝ ꯎꯝ ꯈꯪꯉꯦ ꯃꯥꯗꯣ ꯄꯨꯔꯛꯀꯦ ꯇꯧꯕ ꯄꯨꯔꯛꯑꯣ ꯄꯨꯔꯛꯑꯣ ꯅꯣꯏ ꯑꯅꯤꯗꯤ ꯋꯥꯡꯕꯅꯤꯅꯅꯦ ꯑꯩꯕꯨ ꯄꯣꯕꯤꯌꯣ
ꯏ
ꯑ ꯆꯠꯇꯒꯁꯤ ꯍꯥ ꯑꯗꯨ ꯌꯥꯝ ꯂꯨꯝꯕ ꯅꯪꯁ ꯀꯥꯎꯋꯦ ꯄꯣꯔ ꯑꯣꯏꯔꯦ ꯑꯗꯨꯗꯤ ꯆꯤꯡꯉꯣ ꯑꯩꯕꯨ ꯆꯤꯡꯕꯤꯣ ꯆꯠꯇꯥ ꯄꯕꯤꯗ ꯄꯔ ꯋꯥꯗꯡꯒꯦ ꯄꯨꯔꯛꯀꯦ ꯄꯨꯔꯛꯑꯀꯦ ꯍꯌꯦꯡ ꯌꯥꯎꯕꯒ ꯅꯪ ꯍ ꯑꯩ ꯉꯦ ꯝꯔꯣꯏ ꯍꯥꯏꯔꯕ ꯎꯝ
ꯑ ꯑꯗꯣ ꯆꯤꯡꯒꯤ ꯅꯥꯀꯟꯗꯨꯗꯅꯦ ꯏꯀ ꯑ ꯀꯩꯅꯣ ꯑꯣꯏ ꯍꯧꯖꯤꯗ ꯍꯥꯏꯔꯝꯕꯗꯣ ꯎꯝ
ꯃꯐꯝꯁꯤꯒ
ꯌꯥꯝ ꯅꯇꯌꯦ ꯑꯗꯨꯝ ꯉꯥꯛꯇꯪ ꯆꯠꯂꯒ ꯑꯗꯨꯝ ꯌꯧꯔꯅꯤꯗ
ꯑꯥ ꯄꯨꯡ ꯀꯌꯥꯒꯨꯝꯕ ꯆꯪꯒꯦꯔꯥ
ꯌꯥꯝ ꯆꯪꯕ ꯌꯥꯔꯦ ꯑꯗꯨ ꯋꯥꯔꯤꯏ ꯑꯗꯣ
ꯃꯁ ꯑ ꯇꯅꯤ ꯆꯪꯉꯂꯦ ꯍꯥꯏꯔ ꯀꯩꯒꯤꯅꯣ ꯑꯗꯨ ꯋꯥꯔꯤ ꯇꯣꯑꯣ ꯍꯥꯏꯔꯗꯤ ꯑꯇꯣꯞꯄ ꯋꯥꯔꯤ ꯁꯥꯔꯛꯑꯣ
ꯑ
ꯑꯗꯨꯕꯨ ꯋꯥꯔꯤ ꯍꯧꯔꯣ ꯅꯣꯡ ꯌꯥꯝ ꯆꯨꯕ ꯅꯣꯡ ꯌꯥꯝ ꯆꯨꯕꯁꯦ ꯅꯣꯏ ꯇꯨꯔꯦꯟꯗꯤ ꯃꯣꯇ꯭ꯔꯣ
ꯑꯩꯈꯣꯏ ꯇꯨꯔꯦꯟꯗꯤ ꯀꯩꯁꯨ ꯃꯣꯠꯁꯤꯟꯗꯦꯅ ꯅꯣꯡꯆꯨꯕꯁꯦ
ꯑꯩꯈꯣꯏꯣ ꯑꯩꯈꯣꯏꯔꯣꯝꯗꯤ ꯌꯥꯝ ꯃꯣꯠꯂꯦ ꯑꯗꯨꯒꯤꯅꯦ ꯊꯔꯣꯏꯁꯨ ꯌꯥꯝ ꯂꯩꯑ ꯊꯔꯣꯏ ꯈꯨꯟꯕꯒꯁꯨ ꯆꯠꯁꯦ
ꯏꯕꯦꯝꯃ ꯂꯩ ꯁꯕꯤꯅꯦ ꯂꯩꯁꯥꯕꯤꯅꯦ ꯑꯩꯈꯣꯏꯗꯤ ꯈꯨꯁꯨ ꯈꯨꯌꯥꯁꯦ ꯅꯥꯟꯅ ꯁꯦꯝꯗꯅ ꯊꯝꯃꯤꯕ
ꯕꯨ ꯊꯄ ꯃꯆꯥ ꯇꯕ꯭ꯔ
ꯇꯥꯏ ꯃꯅꯕꯤ
ꯑ ꯑꯩꯈꯣꯏ ꯁꯣꯝꯅ ꯏꯃꯥ ꯃꯃꯥ ꯕꯕꯥꯕꯨ ꯂꯥꯛꯂꯝꯝꯕ
ꯑꯣ ꯑꯣ
ꯑꯗꯨꯒꯤꯅꯦ ꯀꯩꯗꯧꯔꯅꯤ ꯍꯧꯖꯤꯛꯇꯤ
ꯀꯩꯁꯨ ꯇꯧꯔꯣꯏꯗ
ꯇꯟꯗ꯭ꯔꯣ ꯑꯩꯗꯤ ꯍꯌꯦꯡ ꯌꯥꯝ ꯌꯥꯎꯍꯟꯅꯤꯡꯈ꯭ꯔꯦ
ꯑꯗꯣ ꯑꯩ ꯀꯩꯅꯣ ꯍꯥꯏꯔꯛꯀꯦ ꯏꯁꯩ ꯑꯃꯒꯤ ꯃꯌꯦꯛ ꯈꯔ ꯍꯥꯏꯔꯛꯀꯦ
ꯍꯥꯏꯔꯛꯑꯣ ꯍꯥꯏꯔꯛꯑꯣ
ꯁꯤꯁꯦ ꯍꯌꯦꯡ ꯏꯕꯥꯅꯤ ꯆꯤꯡ ꯀꯥꯕꯗ ꯁꯛꯁꯦꯕ
ꯁꯥꯒꯠꯁꯦ ꯑꯩ ꯅꯨꯃꯤꯗꯥꯡ ꯆꯨꯞꯄ ꯇꯨꯝꯗꯅꯅꯦ ꯇꯝꯃꯒꯦ ꯍꯥꯏꯔꯛꯑꯣꯁꯦ ꯍꯣꯏ
ꯁꯅꯥ ꯂꯩꯕꯥꯛ ꯃꯅꯤꯄꯨꯔ ꯀꯣ ꯂꯣꯏ ꯅꯪꯒꯤ ꯃꯅꯤꯄꯨꯔ ꯂꯥꯏꯖꯅꯨꯡꯒꯤ ꯃꯅꯤ ꯅꯥꯔ ꯀ ꯂꯩꯔꯥꯡ ꯄꯤꯛꯇꯛꯅ ꯃꯉꯥꯜ ꯆꯥꯎꯕꯤꯅꯤ ꯃꯈꯥꯗꯤ ꯅꯪ ꯍꯥꯏꯔꯛꯑꯣ
ꯑꯩꯗꯤ ꯈꯪꯗꯦ ꯅꯪ ꯑꯩꯗꯤ ꯑꯩꯒꯤ ꯍꯦꯟꯅ ꯀꯣꯟꯁꯦ ꯐꯖꯩꯅ
ꯆꯤꯡꯅꯨꯡꯕꯨꯡꯗꯒꯤ ꯍꯧꯔꯛꯄꯤ ꯁꯟꯅꯅ ꯐꯤꯖꯣ ꯂꯩ ꯇꯕꯤ ꯑꯐ ꯈꯪꯗ꯭ꯔꯦ
ꯅꯪꯅ ꯈꯪꯗ꯭ꯔꯗꯤ ꯑꯩꯗꯤ ꯀꯃꯥꯏꯅ ꯈꯪꯗꯣꯏꯕ ꯑꯩꯕꯦꯝꯃꯥ
ꯁꯤꯗꯤ ꯈꯪꯕ꯭ꯔꯔꯥꯏ ꯍꯥꯏꯒꯦ
ꯇꯥꯒꯦ ꯇꯥꯒꯦ ꯁꯥꯔꯛꯑꯣ
ꯂꯥꯛꯆꯒꯦ ꯅꯅꯥꯛꯇ ꯑꯩꯅ ꯇꯣꯏꯅ ꯅꯪꯕꯨ ꯌꯦꯡꯖꯔꯒꯦ ꯂꯅ ꯈꯪꯈ꯭ꯔꯁꯤꯗ
ꯈꯪꯗꯦ ꯑꯩꯁꯦ ꯇꯝꯕ ꯍꯧꯔꯒꯦ ꯑꯇꯩꯁꯨ ꯁꯛꯔꯛꯑꯣ ꯑꯇꯩꯁꯨ ꯍꯥꯏꯔꯛꯑꯣ ꯑꯇꯩꯁꯨ ꯇꯝꯒꯦ
ꯑꯩꯅ ꯈ꯭ꯋꯥꯏ ꯄꯥꯝꯖꯕꯅꯦ ꯁꯤꯁꯦ
ꯀꯔꯝꯕꯩ ꯁꯔꯣ
ꯐꯤꯖꯤꯁꯦ ꯑꯌꯦ ꯈꯨꯖꯕꯤꯔꯣ ꯍ ꯈꯔ ꯁ꯭ꯔꯥ ꯁꯨꯣ ꯁꯥꯆꯒꯦ ꯑꯩꯗꯤ ꯏꯅꯦ ꯇꯝꯅ ꯄꯥꯏꯔ ꯂꯅꯤꯈꯣꯏꯃꯨ ꯅꯪꯒꯤꯦ ꯈꯪꯉꯨ ꯁꯤꯗꯤ
ꯈꯪꯗꯦ ꯑꯩꯗꯤ ꯑꯂꯤꯕ ꯏꯁꯩꯒꯨꯝꯕ ꯈꯛꯇ ꯈꯪꯉꯦ ꯑꯅꯧ ꯑꯅꯧꯕꯁꯤꯁꯦ ꯑꯃꯝꯐꯥꯎ ꯈꯪꯗꯦ ꯎꯗꯨꯅ ꯌꯦꯡꯔꯤꯕ ꯃꯤꯠꯇꯨꯅ ꯑꯗꯨꯒꯨꯝꯕꯅꯦ ꯑꯩꯅ ꯈꯪꯉꯤꯁꯦ
ꯑꯥ ꯑꯗꯨ ꯃꯇꯦꯛ ꯑꯃꯇꯪ ꯍꯥꯏꯔꯛꯑꯣꯅꯦ
ꯑꯗꯨꯁꯨ ꯀꯃꯥꯏꯅ ꯁꯛꯇꯣꯏꯅꯣ ꯋꯥꯍꯩꯒꯗꯣ ꯅꯤꯡꯁꯤꯡꯗ꯭ꯔꯦꯕ
ꯍꯥꯏꯐꯦꯠꯇꯪ ꯌꯦꯡꯉꯨꯗꯅ ꯆꯥꯡꯌꯦꯡ ꯇꯧ
ꯀꯥꯏ ꯁꯀꯦ ꯁꯀꯦ ꯎꯝ ꯑꯁ ꯅꯪ ꯈꯪꯕꯣ ꯑꯗꯨꯁ ꯑꯩꯗꯣ
ꯈꯪꯉꯤ ꯀꯩꯅꯣ
ꯈꯪꯗꯦ
ꯑꯩ ꯈꯉꯦ
ꯈꯪꯉꯅꯤ ꯉꯪ ꯁꯛꯂꯛꯑꯣꯅꯦ ꯑꯩꯗꯤ ꯈꯪꯅꯦꯦꯕ ꯏꯁꯩꯗꯣ ꯑꯦ ꯀꯔꯤ ꯍꯥꯏꯁꯤꯕꯣ ꯈꯪꯗꯕ ꯑꯗꯨꯒꯤꯅꯦ ꯌꯥꯪ ꯈꯪꯉꯝꯃꯤ ꯈꯔ ꯈꯪꯉꯝꯃꯗꯤ ꯈꯤꯇꯪ ꯉꯥꯏꯈꯣ ꯑꯩ ꯅꯤꯡꯁꯤꯡꯉꯈꯤꯒꯦ
ꯄꯨꯗꯨꯅ ꯌꯦꯗꯤꯕꯅꯤꯠꯇꯨꯅ
ꯊꯝꯃꯣꯏꯁꯦ ꯀꯔꯤꯒꯤ ꯑꯃꯨꯛ ꯏꯪꯊꯣꯛꯄꯤꯔꯤ ꯁꯛꯄꯗꯤ ꯑꯩ ꯍꯥꯏꯖꯗ꯭ꯔꯦꯕ ꯑꯗꯨꯝ ꯄꯥꯊꯣꯛꯀꯦꯕꯀꯣ
ꯑꯥ ꯄꯊꯕ ꯄꯊꯕ ꯌꯥꯏ
ꯌꯥꯏꯇꯩꯅꯣ ꯑꯩꯒꯤ ꯃꯤꯠꯆꯤꯗꯨꯅꯔꯥ ꯊꯥꯈꯤꯕ ꯑꯩꯒꯤ ꯀꯔꯅꯔꯣ ꯀꯥꯏꯅꯔꯁꯨ ꯑꯁꯤꯃꯇꯪꯗꯤ ꯀꯥꯎꯕꯤꯒꯅꯨ ꯀꯥꯏꯅꯔꯁꯨ ꯑꯁꯤꯃꯇꯪꯗꯤ ꯀꯥꯎꯕꯤꯒꯅꯨ ꯊꯦꯡꯅꯔꯁꯨ ꯂꯝꯕꯤ ꯂꯝꯍꯥꯡꯗ ꯏꯆꯝ ꯆꯝꯅ ꯅꯪ ꯑꯩ ꯀꯣꯟꯅꯁꯦ
ꯀꯧꯔꯝꯃꯣ ꯇꯥꯃꯣ ꯏꯆꯜ ꯀꯩꯗꯅ ꯈꯨꯝꯂꯝꯒꯤ ꯏꯆꯜ ꯏꯕꯨꯡ ꯋꯥꯜꯈꯤꯡꯅꯦ ꯈꯪꯗ꯭ꯔꯦ ꯅꯪ ꯃꯈꯥ ꯃꯈꯥ ꯈꯪꯕ꯭ꯔꯥ ꯃꯈꯥ ꯇꯥꯕ
ꯑꯗꯨꯏꯈꯗꯨꯗꯤ ꯄꯥꯝꯗꯦ ꯑꯩ ꯑꯃ ꯑꯣꯏꯅ ꯍꯥꯏꯔꯛꯀꯦ
ꯆꯂꯑꯣꯣ ꯆꯂꯑꯣ
ꯑꯗꯨꯝ ꯄꯥꯎꯊꯣꯔꯛꯑꯒꯦ ꯑꯩꯗꯣ ꯁꯛꯄꯗꯤ ꯍꯩꯇꯦ ꯌꯦꯛꯂꯨꯔꯤꯕ ꯁꯛꯇꯝꯁꯦ ꯊꯃꯣꯏꯁꯤꯗ ꯃꯨꯠꯊꯠꯄꯒꯤ ꯄꯥꯡꯒꯜ ꯌꯥꯎꯗ꯭ꯔꯦ
ꯆꯥꯆꯔꯨꯕ ꯅꯪꯕꯨ ꯊꯃꯣꯏꯁꯤꯅ
ꯅꯨꯡꯁꯤ ꯃꯤꯇꯝꯃꯤ ꯁꯦꯝꯈ꯭ꯔꯦ ꯈꯪꯕꯔꯗꯪ ꯁꯤꯒꯤꯗ
ꯈꯪꯗꯦ ꯃꯤꯡꯗꯣ ꯑꯝꯇ ꯍꯥꯏꯔꯕ ꯑꯃꯨꯛ ꯑꯦ
ꯑꯦ
ꯀꯃꯥꯏ ꯈꯪꯔꯔꯤꯅꯣ ꯁꯤꯦꯁ ꯍꯥꯏꯁꯦ ꯃꯤ ꯆ ꯈ ꯑꯩꯈꯣꯏꯗꯤ ꯑꯗꯨꯝ ꯁꯛꯔꯛꯀ ꯁꯛꯄꯗꯤ ꯈꯣꯟꯁꯨ ꯐꯖꯗꯕꯅꯤꯅꯅꯦ ꯅꯪꯉꯣꯟꯅ ꯈꯨꯗꯤ ꯏꯀꯥꯏꯖꯩꯗꯣ
ꯍꯥ
ꯍꯥ
ꯁꯤꯗꯤ ꯁꯤꯗꯤ ꯈꯪꯕ꯭ꯔꯣ ꯑꯃꯨꯛꯇꯪ ꯑꯣꯏꯅ ꯁꯤꯒꯦ ꯈꯜꯂꯤꯉꯥꯏꯁꯤꯗ ꯅꯪꯒꯤꯨ
ꯅꯪꯒꯤ ꯂꯨꯍꯣꯡꯕꯒꯤ ꯕꯥꯠꯇꯣ ꯂꯥꯛꯑꯦ ꯇꯧꯕꯩꯁꯤꯗ
ꯏꯕꯦꯝꯃꯥ ꯑꯩ ꯈꯪꯗꯦ ꯉꯥꯏꯈꯣ ꯑꯩꯅ ꯈꯪꯕ ꯅꯤꯡꯁꯤꯡꯈꯤꯌꯦ
ꯍꯣꯏ ꯑꯗꯨ ꯌꯥꯔꯦ ꯅꯪ ꯏꯁꯩꯗꯣ ꯅꯤꯡꯁꯤꯡꯗ꯭ꯔꯤꯉꯩꯗꯥꯋꯥꯏꯗ ꯅꯪꯅ ꯅꯍꯥꯟ ꯑꯃꯨꯛ ꯑꯃ ꯀꯩꯅꯣ ꯊꯣꯡꯕꯗꯣ ꯎꯝ ꯍꯩꯒ
ꯑ ꯍꯣꯏ ꯑꯃꯨꯛ ꯆꯥꯅꯤꯡꯕ ꯑꯣ ꯍꯌꯦꯡ ꯄꯨꯔꯛꯄꯤꯔꯣꯑꯣ ꯅꯠꯇ꯭ꯔꯒ ꯍꯥꯏ ꯎꯝ ꯍꯥꯏꯔꯛꯀꯦ ꯁꯤ ꯑꯩꯈꯣꯏ ꯂꯥꯏꯔꯤꯛ ꯇꯝꯐꯝꯗꯨꯗꯅꯦ ꯎꯄꯥꯥꯝꯕꯤ ꯌꯥꯝ ꯂꯩꯌꯦꯕ ꯑꯗꯨꯗ ꯍꯩ ꯈꯣꯏꯁꯦ ꯌꯥꯝ ꯂꯩꯕ ꯑꯗꯨꯗꯒꯤ ꯅꯪꯅ ꯂꯧ ꯂꯧꯅꯤꯡꯕꯗꯨꯣ ꯀꯌꯥꯃꯨꯛ ꯂꯧꯅꯤꯡꯕ꯭ꯔꯥ ꯑꯗꯨꯗ ꯑꯗꯨꯒꯅꯦ ꯏꯁꯤꯡ ꯐꯨꯠꯂꯨꯕ ꯏꯁꯤꯡꯗꯣ ꯑ ꯁꯨꯃꯥꯏꯅ ꯁꯛꯎ ꯆꯞ ꯆꯥꯅ ꯍꯩ ꯍꯩꯗꯨꯒ ꯆꯞ ꯃꯥꯟꯅꯅꯅꯦ ꯐꯨꯠꯂꯨꯕ ꯑꯗꯨꯝ ꯐꯨꯠꯂꯣ ꯄꯨꯡ ꯑꯃꯅꯤꯃꯨꯛ ꯐꯨꯠꯂꯣ ꯃꯊꯟꯗꯅ ꯏꯁꯤꯡꯗꯣ ꯀꯪꯊꯔꯛꯀꯅꯤ ꯑꯗꯨꯒ ꯍꯩꯗꯨꯒꯤꯅꯦ ꯍꯩꯗꯨꯒꯤ ꯃꯍꯤꯁꯨ ꯊꯣꯛꯀꯅꯦꯕ ꯁꯨꯃꯥꯏꯅꯅꯦ ꯑꯗꯨꯒꯅꯦ ꯂꯥꯡꯕ ꯀꯥꯟꯗ ꯃꯍꯤꯗꯣ ꯌꯥꯝ ꯂꯥꯡꯕ ꯃꯇꯝꯗꯅꯦ ꯃꯨꯠꯊꯠꯂꯣ ꯑꯗꯨꯒ ꯆꯤꯅꯤꯁꯨ ꯈꯤꯇꯪ ꯍꯥꯞ ꯍꯥꯞꯄ ꯁꯤꯅꯤ ꯍꯥꯞꯄꯒꯅꯦ ꯑꯗꯨꯒ ꯏꯪꯊꯍꯜꯂꯣ ꯏꯪ ꯏ ꯅꯨꯡꯁ ꯀꯍꯜꯂꯣꯕ ꯅꯨꯡꯁꯥꯗ ꯌꯥꯏꯍꯟꯈ꯭ꯔ ꯃꯇꯨꯡꯗ ꯌꯥꯝ ꯀꯪꯈ꯭ꯔ ꯃꯇꯨꯡꯗ ꯃꯥꯁꯦ ꯌꯥꯝ ꯀꯜꯂꯅꯦꯕ ꯑꯁꯨꯃꯥꯏꯅ ꯊꯨꯗꯦꯛ ꯊꯨꯗꯦꯛꯂꯒ ꯆꯥꯕꯗꯣ
ꯌꯥꯝ ꯍꯥꯎꯕꯅꯦ ꯆꯥꯛ ꯆꯥꯈ꯭ꯔ ꯃꯇꯨꯡꯗ ꯆꯥꯕꯁꯨ ꯌꯥꯝ ꯍꯥꯎꯕꯅꯦ ꯏꯁꯥꯒꯤꯗꯨꯁꯨ ꯌꯥꯝ ꯐꯖꯔꯅꯤ ꯁꯛꯁꯨ ꯌꯥꯝ ꯐꯖꯔꯅꯤ ꯋꯥꯡꯁꯨ ꯌꯥꯝ ꯋꯥꯡꯔꯅꯤ ꯅꯪ ꯑꯗꯨ ꯆꯥꯕꯒꯤ ꯑꯣꯏꯔꯝꯅꯤ ꯌꯥꯝ ꯋꯥꯡꯉꯤꯗꯣ
ꯍꯣꯏ ꯅꯪꯅ ꯄꯤꯖꯗꯅ ꯈꯔꯗꯤ ꯆꯥꯈ꯭ꯔꯦꯗꯅ ꯅꯣꯡꯉꯥꯜꯂꯛꯄꯗ ꯈ꯭ꯋꯥꯡ ꯋꯥꯡꯈꯠꯄꯩ ꯇꯥꯏꯞ ꯇꯧꯋꯦ
ꯑꯩꯗꯤ ꯌꯥꯝ ꯆꯥꯍꯧꯗ꯭ꯔꯦ
ꯑꯦ
ꯅꯍꯥꯃꯨꯛꯪꯕ ꯑ ꯃꯔꯣꯛ ꯌꯥꯝ ꯁꯥꯕꯗꯨꯔꯣ ꯑꯁ ꯍꯣꯏ ꯊꯣꯏꯗꯤꯟꯒ ꯄꯁꯣ ꯈ ꯍꯥꯞꯄꯗꯣ ꯎ ꯈꯪꯉꯦ ꯈꯪꯉꯦ ꯃꯣꯏ
ꯑꯩꯈꯣꯏꯅ ꯅꯍꯥꯟ ꯑꯃꯨꯛ ꯂꯝꯄꯥꯛꯇ ꯐꯝꯃꯒ ꯆꯥꯕꯗꯣ ꯑꯁ ꯍꯥꯎꯕꯅꯦ ꯀꯩꯅꯣ ꯑꯗꯨ ꯅ ꯃꯥꯎꯇ ꯄꯥꯜꯂꯤꯕ ꯅꯣꯏꯗ
ꯁꯨ ꯁꯨ ꯁꯨ ꯇꯥꯔꯒꯦ ꯍꯥꯏꯔ ꯄꯥ ꯄꯥ ꯌꯥꯝ ꯄꯥꯜꯂꯤꯌꯦ ꯍꯌꯦꯡ ꯕꯣꯔꯥ ꯑꯃꯃꯨꯛ ꯄꯨꯔꯛꯄꯤꯒꯦ ꯕꯦꯝꯃꯥ
ꯅꯪꯁꯨꯆꯤꯟꯗꯤ ꯐꯔꯦꯍꯦ
ꯇ ꯈꯔꯣ ꯎꯠꯂꯒꯦ ꯎꯠꯂꯒꯦ ꯍꯌꯦꯡ ꯅꯪ ꯍꯧꯒꯠꯇ꯭ꯔꯤꯉꯩꯗꯅꯦ ꯅꯪ ꯊꯣꯡꯒꯥꯟ ꯅꯪ ꯊꯣꯡꯒꯥꯟꯗꯨꯗꯅꯦ ꯕꯣꯔꯥ ꯑꯃ ꯏꯆꯥꯎ ꯆꯥꯎꯅ ꯅꯣꯕ ꯄꯤꯛꯊꯟꯅ ꯄꯨꯔꯒꯦ ꯄꯨꯔꯛꯄꯤꯌꯦꯦ
ꯍꯣꯏ ꯌꯥꯏꯌꯦ ꯑꯗꯣ ꯅꯪ ꯂꯥꯛꯄꯗꯅꯦ ꯕꯦꯁꯣꯟꯁꯨ ꯄꯨꯔꯛꯑꯣ
ꯍꯥꯕꯨꯗꯤ ꯂꯩꯔꯦꯛꯑꯣ ꯊꯨꯝꯗꯤꯌꯦ ꯅꯪꯗ ꯊꯨꯝ ꯂꯩꯒꯟꯗꯦꯕ ꯅꯪꯒꯤꯗ ꯊꯨꯝ ꯂꯩꯒꯟꯗꯦꯕ
ꯏꯁ ꯑꯩꯒꯤ ꯏꯃꯥꯟꯅꯕꯤꯗ ꯑꯩ ꯋꯥꯏꯔꯒꯦ
ꯎꯝ ꯑꯗꯨꯒ ꯉꯥꯔꯤ ꯍꯥꯕ꯭ꯔꯒꯗ꯭ꯔꯥ ꯉꯥꯔꯤ ꯍꯥꯕ꯭ꯔꯥꯒ ꯑꯃꯛ ꯆ